ꯍꯜꯂꯣ!
ꯑꯥꯎ꯫
ꯑꯣ ꯀꯩꯗꯧꯔꯤꯒꯦ?
ꯑꯗꯨꯝ ꯂꯩꯌꯦ꯫ ꯅꯪꯗꯤ?
ꯑꯩꯁꯨ ꯑꯗꯨꯝ ꯂꯩꯌꯦ꯫ ꯍꯨꯖꯤꯛ ꯍꯨꯖꯤꯛ ꯀꯥꯏ ꯂꯩꯒꯦ ꯅꯪꯗꯤ ꯎꯗꯥꯕ ꯀꯨꯏꯔꯦꯅꯦ꯫
ꯌꯨꯝꯗ ꯂꯩꯌꯦ, ꯅꯪꯗꯤ?
ꯑꯩ ꯑꯩ ꯕꯖꯥꯔꯗ ꯂꯩꯕ꯫
ꯑꯣ ꯅꯨꯡꯉꯥꯏꯅꯦ꯫
ꯑꯁ ꯅꯨꯡꯉꯥꯏꯗꯦ ꯌꯥꯝ ꯂꯥꯡꯉꯦ ꯕꯖꯥꯔ ꯑꯣꯏꯕꯅꯤꯅ꯫ ꯒꯔꯤꯌꯣ ꯀꯩꯌꯣ꯫
ꯑꯩꯁꯨ ꯅꯍꯥꯟ, ꯅꯍꯥꯟ ꯉꯔꯥꯡ ꯅꯍꯥꯟꯗꯒꯤ ꯕꯖꯥꯔ ꯆꯠꯄꯗꯣ ꯉꯁꯤ ꯈꯛ ꯍꯜꯂꯛꯄꯒꯤ꯫ ꯅꯍꯥꯟꯗꯒꯤ ꯆꯠꯂꯦꯕꯀꯣ꯫ ꯑꯗꯨꯒꯤ ꯐꯣꯟ ꯇꯧꯕ ꯐꯪꯗ꯭ꯔꯕ ꯑꯗꯣ ꯍꯧꯖꯤꯛꯅ ꯇꯧꯕ ꯐꯪꯉꯦ꯫ ꯂꯥꯡꯕꯩ ꯇꯧꯕ ꯌꯥꯗꯦ ꯐꯣꯟꯁꯨ꯫ ꯑꯣꯖꯥꯔꯗ ꯀꯔꯤ ꯇꯧꯕ꯭ꯔꯣ ꯅꯪꯗꯤ? ꯌꯨꯝ ꯉꯁꯤꯅ ꯍꯜꯂꯦ꯫
ꯎꯝ
ꯅꯪꯗꯤ ꯀꯔꯤ ꯇꯧꯕ꯭ꯔꯣ ꯕꯖꯥꯔꯗ?
ꯑꯩ ꯕꯖꯥꯔꯗ ꯆꯨꯝꯅ ꯁꯨꯝ ꯂꯩꯔꯝꯕꯅꯤꯗ ꯀꯩꯝ ꯇꯧꯗꯦ꯫
ꯎꯝ
ꯀꯩ-ꯀꯩ ꯃꯊꯦꯜ ꯆꯥꯔꯦ ꯉꯁꯤꯒꯤꯗꯤ?
ꯉꯁꯤꯁꯦ ꯉꯔꯥꯡꯒꯤ ꯆꯤꯀꯟ ꯑꯂꯦꯝꯕꯗꯣ ꯆꯥꯏꯌꯦ꯫
ꯑꯩꯅꯥ ꯑꯂꯨꯒ ꯑꯩꯗꯤ ꯑꯂꯨꯒ ꯉꯃꯦꯟ ꯃꯁꯥꯡꯕꯗꯨ ꯆꯥꯏ ꯆꯛ ꯆꯪ ꯌꯥꯗꯦꯅꯦ꯫
ꯍꯣꯏ ꯁꯥꯕꯒꯤ ꯀꯣ꯫ ꯍꯥꯎꯇꯦ ꯍꯦꯟꯖꯥꯡꯁꯨ꯫
ꯎꯁꯣꯏ ꯆ ꯎꯁꯣꯏꯗꯤ ꯆꯥꯕ ꯍꯥꯎꯋꯤꯅꯦ ꯍꯟꯗꯛꯁꯦ꯫
ꯎꯁꯣꯏ
ꯎꯁꯣꯏ ꯑꯥ꯫
ꯐꯪꯗꯦꯅꯦ꯫
ꯅꯍꯥꯟ ꯏꯆꯦ ꯏꯆꯦꯅ ꯊꯣꯡꯕꯤꯕ꯫ ꯑꯁ ꯈꯨꯟꯗꯒꯤ ꯊꯥꯔꯛꯄꯗꯣ?
ꯑꯥ
ꯑꯁ ꯑꯗꯨ ꯃꯥꯅ ꯊꯣꯡꯕꯤꯕ ꯑꯥ ꯌꯥꯝ ꯍꯥꯎꯋꯦ꯫ ꯍꯜꯂꯣ ꯑꯗꯨꯅ ꯑꯗꯨꯇꯪꯉꯥꯏꯔꯦꯗ ꯑꯇꯩꯗꯤ ꯆꯥꯕ ꯐꯪꯗꯦ ꯕꯖꯥꯔꯗꯗꯤ ꯑꯗꯨꯝ ꯎꯔꯦ
ꯀꯃꯥꯏ ꯀꯔꯤ ꯀꯔꯤ ꯀꯔꯝ ꯍꯥꯏꯅ ꯂꯦꯜꯂꯤꯒꯦ ꯄꯨꯟꯁꯤꯁꯦ
ꯈꯪꯗ꯭ꯔꯦꯗ ꯀꯃꯥꯏꯅ ꯍꯥꯏꯗꯣꯏꯅꯣ ꯄꯪ ꯍꯤꯡ ꯍꯤꯡꯂꯤ ꯑꯗꯣ ꯑ ꯅꯪ ꯅꯪ ꯈ꯭ꯔꯤꯁꯃꯥꯁꯇ ꯑꯩꯈꯣꯏꯗ ꯂꯥꯛꯀꯅꯤ ꯍꯥꯏꯕꯗꯣ ꯇꯥꯕꯔꯥ ꯇꯥꯕ꯭ꯔꯥ ꯇꯥꯕꯔꯣ ꯏꯆꯦ ꯇꯥꯕ꯭ꯔꯕ